ꯍꯜꯂꯣ
ꯀꯥꯈ꯭ꯔꯕꯣ ꯎꯝ ꯀꯔꯤ ꯇꯧꯔꯣ ꯍꯧꯖꯤꯛ
ꯍꯧꯖꯤꯛꯁꯦ ꯈꯣꯡ ꯈꯨꯠ ꯍꯥꯝꯕ ꯂꯣꯏꯔꯒ ꯇꯨꯝꯅꯤꯡꯉꯥꯏ ꯇꯧꯔꯦ ꯐꯃꯨꯡꯗ ꯍꯣꯏ
ꯀꯔꯤ ꯑꯦꯟꯁꯡ ꯄꯤꯖꯕꯔꯣ
ꯀꯩꯅꯣꯅꯦꯗ ꯉꯁꯤꯁꯦ ꯀꯥꯡꯁꯣꯏ ꯊꯣꯡꯕꯒ ꯆꯝꯐꯨꯠ ꯑꯃꯒꯅꯦ
ꯎꯝ ꯑꯉꯥꯡꯗꯣ ꯍꯥꯎꯇꯦ ꯍꯥꯏꯗ꯭ꯔ‌ꯣ
ꯌꯦꯔꯨꯝ ꯑꯩꯅ ꯉꯧꯕꯤꯕ ꯑꯗꯨꯒꯤ ꯆꯥꯈꯔꯦ
ꯌꯦꯔꯨꯝ ꯍꯣꯏ ꯌꯦꯔꯨꯝ ꯌꯥꯎꯔꯗꯤ ꯈꯔ ꯍꯥꯎꯅꯤ
ꯎꯝ
ꯎꯝ ꯅꯗꯤ ꯇꯨꯝꯅꯤꯡꯗꫪꯤ
ꯑꯁ ꯑꯩꯁꯦ ꯇꯨꯝꯈꯤꯔꯣꯏꯗ ꯄꯨꯡ ꯇꯔꯥ ꯑꯗꯨꯋꯥꯏꯗ ꯇꯨꯝꯒꯅꯤ ꯑꯩꯗꯤ ꯄꯨꯡ ꯇꯔꯥꯗꯨ ꯇꯨꯝꯃꯦꯗꯅ
ꯎꯝ
ꯑꯥ ꯄꯨꯡ ꯃꯉꯥ ꯃꯈꯥꯏ ꯑꯗꯨꯋꯥꯏꯗ ꯍꯧꯒꯠꯂꯦ
ꯅꯪ ꯉꯜꯂ‌ꯦꯅ
ꯍꯣꯏ ꯉꯥꯟꯂꯦ
ꯄꯨꯡ ꯃꯉꯥꯂꯥ ꯍꯧꯒꯠꯂꯦ ꯆꯥꯛꯊꯣꯡꯑꯦ ꯑꯗꯨꯝ
ꯑꯥ
ꯀꯔꯤ ꯀꯔꯤ ꯍꯤꯟꯖꯥꯡ ꯆꯥꯕ꯭ꯔꯥ ꯍꯟꯗꯛ ꯊꯥ
ꯍꯟꯗꯥꯛ ꯀꯥꯟꯁꯦ ꯎ ꯍꯋꯥꯏꯁꯨ ꯆꯥꯏꯌꯦ ꯀꯩꯅꯣ ꯈꯣꯡꯗ꯭ꯔꯨꯝꯁꯨ ꯆꯥꯏꯌ‌ꯦ ꯑꯗꯨꯒ ꯀꯩꯅꯣꯁꯨ ꯆꯥꯏ ꯀꯩꯅꯣꯗꯣ ꯍꯋꯥꯏ ꯑꯁꯥꯡꯕꯤꯗꯣ ꯑꯗꯨꯒꯁꯨ ꯆꯥꯏꯌꯦ
ꯈꯣꯡꯗ꯭ꯔꯨꯝꯗꯣ ꯅꯣꯏ
ꯍꯥꯥ
ꯈ‌ꯣꯡꯗ꯭ꯔꯨꯝꯗ‌ꯣ ꯅꯣꯏꯗ ꯄꯥꯟꯕ꯭ꯔꯣ
ꯑꯩꯈꯣꯏꯗ ꯄꯥꯟꯗꯦꯗ ꯏꯃꯥ ꯑꯩꯈꯣꯏꯔꯣꯝꯗ ꯄꯥꯟꯕ ꯅꯍꯥꯟꯗꯣ ꯆꯑꯣꯅ ꯑꯃ ꯍꯥꯞꯄꯤꯤꯔꯛꯄ ꯎꯝ ꯌꯥꯝ ꯊꯣꯂꯦ
ꯅꯍꯥꯟꯗꯣ
ꯍꯣꯏ
ꯅꯣꯏ ꯅꯣꯏ ꯃꯥꯈꯣꯏꯗꯣ ꯆꯟꯗꯦꯜꯔꯥ ꯈꯨꯡꯗ꯭ꯔꯨꯝꯗ‌ꯣ ꯌꯥꯝ ꯄꯥꯟꯍꯧꯕꯅꯤ
ꯑꯣ ꯀꯅꯥ ꯀꯅꯥ ꯆꯠꯞꯄ꯭ꯔꯣ ꯅꯊꯟꯇꯔꯣ
ꯍꯝ ꯏꯅꯥꯎꯅꯨꯄꯥꯒ ꯁꯤ ꯕꯖꯥꯔꯗ ꯂꯥꯛꯄꯗꯀ‌ꯣ ꯅꯣꯏ ꯅꯣꯏꯒꯤ ꯒꯥꯔꯤꯗ ꯂꯥꯛꯄꯅꯦꯕ
ꯎꯝ
ꯅꯣꯏ ꯏꯃꯨꯡꯒꯤ ꯘꯔꯤꯗ꯫
ꯍꯩꯕꯣꯡ ꯆꯥꯕ ꯌꯥ ꯍꯩꯕꯣꯡ ꯍꯩꯕꯣꯡ ꯄꯨꯕ ꯌꯥꯗ꯭ꯔꯣ ꯍꯩꯕꯣꯡ ꯌꯥꯝ ꯄꯥꯜꯂꯝꯒꯅꯤ꯫
ꯍꯩꯕꯣꯡꯗꯣ ꯑ ꯆꯥꯎꯃꯟꯕꯗꯤ ꯎꯕꯁꯨ ꯉꯝꯗꯕ ꯎꯝ ꯏꯣꯗꯦ ꯍꯥꯎꯗꯤ ꯍꯥꯎꯕꯅꯤ꯫
ꯎꯝ꯫ ꯅꯪꯗꯤ ꯍꯩꯕꯣꯡ ꯆꯥꯒꯟꯕꯅꯤꯅ ꯑꯩꯗꯤ꯫ ꯊꯩꯕꯣꯡ ꯆꯥꯕ ꯍꯩꯇꯦꯗ
ꯑꯩꯁꯨ ꯌꯥꯝ ꯆꯥꯎ ꯆꯥꯎꯕ ꯑꯗꯨ ꯆꯥꯕ ꯍꯩꯇꯦꯗ ꯑꯗꯨ ꯃꯆꯥ ꯃꯆꯥ ꯆꯥꯕꯗ ꯍ ꯇꯗꯣ꯫ ꯑꯗꯨ ꯆꯥꯕ ꯅꯨꯡꯉ ꯑꯆꯧꯕ ꯆꯥꯃꯜꯂꯗꯤ ꯆꯥꯅꯤꯡꯗꯦꯔ꯫
ꯃꯤꯗꯤ ꯍꯩꯕꯣꯡ ꯆꯥꯕꯗꯣ ꯁꯥꯗꯒꯤ ꯍꯦꯟꯅ ꯍꯥꯎꯋꯦ ꯍꯥꯏꯅꯦ꯫
ꯑꯝ꯫ ꯑꯣ ꯃꯤ ꯍ ꯆꯥ ꯆꯥ ꯁꯔ ꯄꯨ꯫ ꯊꯩꯕ‌ꯣꯡ ꯆꯥꯅꯤꯡꯉꯤ ꯍꯥꯏꯌ‌ꯦ
ꯑꯗꯨꯅꯦ ꯍꯥꯏꯁꯦ ꯍꯩꯕꯣꯡꯗꯤ ꯑꯩꯗꯤ ꯆꯥꯕ ꯍꯩꯛꯇꯦꯗ ꯌꯨꯝꯗꯕ ꯌꯥꯝꯅ ꯄꯥꯟꯕꯒꯤꯔ ꯈꯪꯗꯦ ꯌꯥꯝ ꯆꯥꯕ ꯍꯩꯇꯦ ꯑꯩꯗꯤ꯫
ꯎꯝ
ꯌꯣꯠꯄ ꯐꯥꯎ ꯍꯩꯇꯦ
ꯎꯝ ꯃꯤꯗꯤ ꯑꯉꯥꯡ ꯃꯆꯥꯁꯨ ꯆꯥꯕ ꯌꯥꯝ ꯍꯩꯕ ꯂꯩꯕꯅꯤ
ꯑꯁ ꯑꯩꯗꯤ ꯆꯥꯕ ꯍꯩꯗ ꯌꯣꯠ ꯁꯟꯕꯗꯝ ꯈꯅꯥꯎꯁꯦ ꯐꯨꯟꯒꯦ ꯇꯧꯋꯦ
ꯑ ꯑꯩꯗꯤ ꯑ ꯋꯥꯍꯤꯗ‌ꯣ ꯃꯍꯤꯗ ꯇꯤꯡꯂꯒ ꯆꯥ ꯊꯛꯅꯤꯡꯉꯤ ꯋꯥꯏꯌꯨꯒꯨꯝꯕ ꯁꯦꯝꯕꯗ‌ꯣ
ꯑꯁ ꯉꯥ ꯑꯣꯏꯒꯅꯤꯀꯣ ꯄꯪ ꯊꯥꯛ ꯊꯥꯛꯀꯅꯨ
ꯌꯥ ꯍꯣꯏ ꯌꯥꯝꯎ ꯊꯥꯖꯅꯥꯒꯅꯤ꯫
ꯎꯝ ꯄꯪ ꯊꯛ ꯊꯛꯀꯅꯨ
ꯎꯝ꯫ ꯑ ꯇꯥꯡꯒ ꯐꯗꯥ ꯃꯥꯥꯡ꯫
ꯎꯝ ꯅꯪꯗꯤ ꯍꯟꯗꯛ ꯂꯧ꫰ꯆꯠꯇ꯭ꯔꯣ꯫
ꯎꯝ ꯂꯧ ꯆꯠꯇꯧꯔꯦꯗ ꯎ ꯃꯠꯇꯉ꯫ ꯂꯧ ꯃꯇꯝ ꯁꯨꯕ ꯍꯧꯔꯗꯤ ꯑꯗꯨꯝ ꯂꯥꯛꯀꯅꯤꯗ ꯈꯩ ꯃꯤ ꯂꯩꯇꯦ ꯏꯃ꯫ ꯃꯥ ꯃꯥ ꯃꯊꯟꯇ ꯇꯧꯏ꯫ ꯀꯣꯏꯕꯥ ꯊꯋꯥꯛꯆꯠ꯫ ꯅꯣꯡꯃ ꯃꯇꯝꯗꯨꯗꯩ ꯂꯥꯛꯀꯅꯤꯗ ꯌꯗ ꯑꯗꯨꯝ꯫ ꯎꯝ ꯅꯣꯏꯗꯤ ꯂꯧ ꯆꯠꯈꯔ꯭ꯦ
ꯇꯜꯂꯦꯗ꯫
ꯑ ꯑꯩ ꯁ ꯇꯜꯂꯦ꯫
ꯂꯧꯒꯤ ꯊꯕꯛ ꯃꯨꯛ ꯇꯟꯕꯁꯦ ꯂꯩꯇ꯭ꯔꯦ ꯂꯧ ꯈꯥꯎꯕ ꯌꯩꯕꯗꯤ ꯆꯠꯄ ꯅꯨꯡꯉꯥꯏ꯫ ꯑꯁꯤ ꯁꯤ ꯂꯩꯦꯕꯒ꯫ ꯎꯝ ꯄꯦꯠꯄ ꯃꯇꯝꯗꯣ ꯑꯩꯗꯤ ꯆꯥꯉ ꯌꯥꯝ ꯇꯜꯂꯦ꯫
ꯑ ꯑꯩ ꯀꯩꯅꯩꯅꯣ ꯂꯧꯊꯣꯛꯄꯗꯣ ꯎ ꯐꯠꯇꯕ ꯂꯧꯊꯣꯛꯄꯗꯣ ꯑꯗꯨꯁꯨ ꯇꯜꯂꯗꯤ
ꯑꯁ ꯑꯗꯨꯅꯦ ꯀꯛꯆꯤꯡꯒ ꯆꯤꯛꯄꯗꯣ꯫
ꯎꯝ
ꯀꯛꯆꯦꯟꯒ ꯂꯦꯛꯑꯒ ꯀꯛꯐꯩꯒ ꯆꯥꯕꯗꯣ
ꯎꯝ
ꯑꯩꯗꯤ ꯁ꯭ꯀꯤꯟ ꯑꯩꯒꯤ ꯁ꯭ꯀꯤꯟꯗꯣ ꯊꯥꯕꯅꯤꯅꯀꯣ
ꯎꯝ꯫
ꯎꯝ ꯏꯁꯀꯤꯟꯗꯣ ꯊꯥꯕꯅꯤꯅ ꯀꯛꯐꯩꯒꯨꯝꯕ ꯆꯤ ꯔꯖꯤꯀꯣ꯫
ꯎꯝ꯫
ꯊꯥꯒꯠꯆꯕ ꯊꯣꯛꯑꯦꯅꯦ ꯑꯩꯗꯤ ꯀꯨꯏꯅ ꯂꯩ꯫ ꯈꯜꯂꯒꯀꯣ ꯍꯥꯒꯠꯆꯕ ꯊꯣꯛꯄꯗꯣ
ꯎꯝ ꯎ ꯏꯁꯨ ꯑꯗꯨꯝ ꯌꯝꯊꯣꯛꯄꯔꯥ꯫
ꯍꯥꯥ꯫
ꯏꯁꯨ ꯌꯥꯝ ꯇꯧꯕꯧꯕ꯭ꯔꯥ
ꯍꯣꯏ ꯑꯗꯨꯝ ꯅꯥꯕꯗꯣ ꯀꯛꯐꯩ ꯆꯛꯑꯒ ꯑꯗꯨꯝ ꯀꯨꯏꯅ ꯅꯥꯏꯌꯦꯕ ꯍꯥꯒꯠꯆꯔꯁꯨ ꯌꯥꯝ ꯀꯨꯏꯅ ꯍꯥꯒꯠꯖꯕ ꯃꯥꯅ ꯆꯤꯛꯄꯤꯕ ꯑꯝꯒꯤꯗ ꯔꯥꯎꯟ ꯑꯣꯏꯔꯒꯀꯣ ꯔꯦꯡ ꯋꯥꯝꯒꯤ ꯇꯥꯏꯞꯇ ꯍꯥꯒꯠꯆꯕꯗꯣ ꯑꯗꯨꯃꯥꯏ ꯀꯨꯏꯅ ꯀꯨꯏꯅ ꯂꯩꯌꯦ ꯑꯩꯒꯤꯗꯤ
ꯎꯝ
ꯀꯣꯛꯁꯦ ꯅꯣꯟꯊꯥꯕ ꯌꯥꯗꯣꯏꯅꯦ ꯏꯁꯄꯦꯛ ꯎꯞꯄꯅꯤꯅꯀꯣ
ꯅꯪꯗꯣ ꯂꯩꯖꯥ ꯂꯩꯁꯥꯔꯤꯀꯥꯟꯗ ꯅꯪ ꯍꯛꯆꯥꯡꯁꯦ ꯑꯗꯨꯝ ꯐꯠꯇꯕ꯭ꯔꯣ
ꯍꯛꯆꯥꯡꯁꯤꯔꯣ
ꯎꯝ
ꯑꯁ ꯂꯩꯁꯥꯔꯤꯉꯩꯗ ꯁꯨꯡꯅꯥ ꯅꯗꯦꯗ ꯅꯣꯡꯃꯇ ꯐꯥꯎꯕ ꯐꯃꯨꯡꯗ ꯍꯤꯞꯇꯨꯗ ꯒꯨꯂꯤ ꯐꯥꯎ ꯑꯃ ꯃꯔꯨ ꯑꯃ ꯐꯥꯎ ꯆꯥꯗꯦ ꯌꯨꯝ ꯄꯥꯜꯂꯕ ꯃꯇꯨꯡ ꯏꯁꯥ ꯅꯣꯏꯒꯜꯂꯤꯗꯅ
ꯎꯝ
ꯆꯥ ꯅꯣꯏ ꯈꯜꯂꯒ ꯇꯥꯕ꯭ꯔꯣ
ꯇꯥꯏ
ꯏꯁꯥ ꯅꯣꯏꯈꯠꯂꯒ ꯏꯆꯥꯅꯨꯄꯤ ꯆꯍꯤ ꯑꯃ ꯃꯈꯥꯏ ꯌꯧꯔꯛꯄꯗ ꯑꯩꯁꯦ ꯅꯥꯕ ꯍꯧꯔꯕꯅꯦ
ꯎꯝ ꯅꯪ
ꯑꯗꯨꯃꯥꯏꯅ ꯇꯧꯔꯤꯅꯦ ꯄꯨꯟꯁꯤꯁꯦ
ꯑꯅꯪꯗꯤ ꯂꯩꯁꯥꯔꯤꯀꯥꯟꯗꯦ ꯈꯔꯗꯤ ꯀꯅꯤꯅ
ꯍꯥꯥ
ꯂꯩꯁꯥꯔꯤꯉꯩꯗ ꯀꯪꯉ‌ꯦꯕꯅꯪ ꯅꯣꯏꯗ‌ꯦ
ꯁꯥꯔꯤꯉꯩꯗ ꯀꯪꯉꯦ ꯃꯥꯧ ꯑꯣꯏꯔꯀꯥꯟꯗ ꯈꯪ ꯅꯣꯏ ꯅꯣꯏꯈ꯭ꯔꯦ
ꯎꯝ
ꯌꯨꯝ ꯄꯥꯟꯕꯁꯦ ꯑꯩꯉꯣꯟꯗ ꯍꯦꯛ ꯄꯥꯛꯅꯕꯖꯥꯠꯅꯤ
ꯌꯨꯝ ꯄꯥꯟꯕꯗ ꯄꯛꯄꯒꯤ ꯑꯣꯏꯔꯝꯒꯅꯤ
ꯎꯝ ꯅꯨꯄꯤ ꯑꯩꯈꯣꯏꯗꯤ ꯌꯨꯝ ꯄꯥꯜꯂꯗꯤ ꯄꯥꯛꯑꯗꯤꯀꯣ
ꯎꯝ
ꯁꯥꯗꯣ ꯅꯣꯏꯈꯠꯂꯤ ꯍꯥꯏꯌꯦ
ꯎꯝ ꯅꯣꯏ ꯌꯨꯝ ꯃꯊꯛꯀꯤ ꯍꯟꯗꯛ ꯎꯝ ꯃꯆꯥ ꯄꯣꯛꯄꯗꯣ ꯌꯨꯝ ꯃꯊꯛꯀꯤ ꯑꯗꯨꯁꯨ ꯍꯟꯗꯛ ꯌꯥꯝ ꯅꯣꯏꯕ ꯃꯥꯜꯂꯦ
ꯍꯣꯏ ꯌꯥꯝ ꯔꯥꯝ ꯅꯣꯏꯈꯔꯦ ꯃꯥꯅ ꯈꯔ ꯃꯃꯥꯏ ꯁꯥꯡꯕꯅꯤꯅꯀꯣ
ꯎꯝ ꯃꯥꯂꯤꯕ ꯑ
ꯃꯥꯏ ꯈꯔ ꯁꯥꯡꯕꯒꯤ ꯈꯔ ꯀꯪꯅ ꯎꯕꯅꯦ ꯃꯃꯥꯏꯗꯣ ꯈꯔ ꯎꯝ ꯁꯥꯡꯗꯕꯤꯗ ꯔꯥꯎꯟꯗ ꯂꯩꯔꯗꯤꯀꯣ ꯌꯥꯝ ꯅꯣꯏꯔꯒ ꯎꯔꯅꯦ
ꯎꯝ ꯃꯥꯄ ꯎꯝ
ꯃꯒꯤ ꯅꯨꯄꯥꯗꯣ
ꯎꯝ
ꯑꯩꯈꯣꯏꯕꯨ ꯎꯕꯗ ꯅꯣꯏꯌꯦ ꯅꯣꯏꯌꯦ ꯍꯥꯏꯌꯦ ꯑꯩꯅꯁꯨ ꯅꯪꯒꯤ ꯅꯨꯄꯤꯁꯨ ꯅꯣꯏꯕ ꯍꯧꯔꯦ ꯌꯥꯝ ꯅꯣꯏꯈ꯭ꯔꯦ ꯍꯥꯏꯕ
ꯎꯝ
ꯑꯗꯨꯒ ꯑꯩꯈꯣꯏꯒꯤ ꯅꯨꯄꯤꯒꯤ ꯈꯨꯅꯏꯗꯤ ꯈꯔ ꯐꯖꯩꯗꯅ ꯅꯣꯏꯚꯤ ꯈꯨꯅꯣꯏꯗꯤ ꯌꯥꯗ꯭ꯔꯦ ꯍꯥꯏꯌꯦ
ꯑꯦ ꯃꯥ ꯅꯣꯏꯒꯤꯗꯨ ꯈꯔ ꯇꯦꯟꯕꯒꯤꯅꯦ ꯑꯣ ꯇꯦꯜꯂꯒ ꯅꯣꯏꯕꯗꯣ ꯊꯤꯕꯅꯦ
ꯎꯝ ꯇꯦꯟꯗꯤ ꯇꯦꯟꯂꯦ ꯀꯣ
ꯎꯝ ꯅꯦꯝꯕꯅꯦ ꯑꯗꯣ ꯑꯩꯒ ꯂꯦꯞꯄꯗꯣ ꯎꯝ ꯋꯥꯡꯕ ꯃꯥꯟꯕꯅꯦꯕ ꯅꯦꯝꯔꯗꯤ
ꯃꯤꯗꯥ ꯃꯤꯗꯥꯗ ꯂꯩꯌꯦꯗ ꯑꯗꯨꯕꯨꯗꯤ
ꯎꯝ ꯎꯝ꯫
ꯅꯣꯏꯕꯁꯨ ꯂꯩꯒꯅꯤꯗꯀꯣ ꯀꯪꯕꯁꯨ ꯂꯩꯒꯅꯤ ꯅꯪꯗꯤ ꯀꯅꯥꯅ ꯈꯪꯉꯦ ꯌꯨꯝ ꯄꯥꯜꯂꯀꯥꯟꯗ ꯑꯃꯨꯛ ꯀꯪꯁꯟꯕꯔꯁꯨ
ꯑꯩ-ꯑꯩꯁꯨ ꯌꯨꯝ ꯄꯥꯟꯕꯗꯤ ꯂꯣꯏꯒꯗꯕ ꯃꯥꯂꯦ
ꯅꯣꯡꯑꯔꯒ ꯌꯨꯝ ꯄꯥꯜꯂꯕ ꯃꯇꯨꯡꯗ ꯑꯗꯨꯝ ꯀꯪꯁꯟꯕꯁꯤ ꯂꯩꯕꯅꯦ
ꯑ ꯃꯤ ꯈꯔ ꯍꯣꯏ ꯀꯪꯕ ꯂꯩ꯫
ꯑꯁ ꯑꯩꯗꯤ ꯀꯪꯅꯤꯡꯉꯥꯏ ꯋꯥꯒꯗꯕ ꯃꯥꯜꯂꯦꯗ
ꯅꯣꯏꯕꯅꯗꯤ ꯃꯤꯗꯣ ꯋꯥꯡ ꯋꯥꯡ ꯆꯥꯎꯔꯒ ꯐꯖꯕꯅꯤꯗ
ꯑꯁ ꯑꯩꯗꯤ ꯆꯥꯎꯃꯟꯕꯒꯤꯔ ꯈꯪꯗꯦ ꯗ꯭ꯔꯝ ꯑꯣꯟ
ꯎꯝ ꯌꯥꯝ ꯆꯣꯏꯕꯗꯤ ꯅꯇꯦꯗ
ꯑꯁ ꯌꯥ
ꯌꯦꯡꯕ ꯉꯝꯗ꯭ꯔꯦ ꯑꯩꯗꯣ ꯀꯪꯍꯟꯕꯁꯨ ꯉꯝꯗꯔꯦ ꯆꯥꯔꯁꯨ ꯆꯥꯗ꯭ꯔꯁꯨ ꯑꯗꯨꯝ ꯅꯣꯏꯔꯒ ꯂꯩꯔꯅꯦ
ꯍꯣꯏ ꯈꯔ ꯅꯣꯏꯔꯗꯤ ꯈꯔ ꯆꯥꯔꯁꯨ ꯑꯗꯨꯝ ꯋꯥꯒꯅꯤ
ꯋꯥꯕꯗꯤ ꯌꯥꯝ ꯋꯥꯗꯦ ꯑꯗꯨ ꯑꯣꯏꯔꯁꯨ ꯐꯤꯒꯔꯗꯣ ꯐꯤꯔꯣꯟꯁꯦ ꯆꯟꯕ ꯈꯣꯠꯄꯗ ꯐꯤꯒꯔ ꯇꯥꯗꯦꯗꯅ
ꯎꯝ ꯅꯣꯏ ꯃꯧꯁꯨ ꯐꯤꯔꯣꯜ ꯐꯖ ꯐꯖꯕ ꯂꯩꯗ
ꯍꯥꯥ
ꯅꯣꯏ ꯃꯧ ꯃꯧꯈꯣꯏꯅ ꯁꯦꯠꯄꯥ ꯐꯨꯔꯤꯠ ꯐꯖ ꯐꯖꯕꯥ ꯂꯩꯌ‌ꯦꯕ ꯎꯝ ꯎꯝ꯫ ꯇꯨꯝꯅꯤꯡꯉꯦ ꯍꯝ ꯇꯨꯝꯈ꯭ꯔꯦ ꯃꯈꯣꯟ ꯇꯗ꯭ꯔꯦ ꯇꯥꯕꯔꯥ